ꯍꯜꯂꯣ ꯑꯥ ꯃꯈꯣꯟ ꯁꯦꯡꯅ ꯇꯥꯕ꯭ꯔꯥ ꯉ ꯁꯤꯅꯦ ꯋꯥ ꯈꯔ ꯅꯨꯡꯉꯥꯏꯇꯕ ꯃꯥꯜꯂꯦꯕ ꯑꯗꯨꯅꯦꯩꯅ ꯆꯞ ꯆꯥꯔꯕꯣ
ꯆꯥꯛ ꯆꯔꯦ
ꯀꯩꯀꯩ ꯃꯊꯦꯜ ꯆꯥꯔꯕ
ꯉꯁꯤꯗꯤ ꯀꯩꯅꯣ ꯆꯥꯕꯗꯣ ꯉꯁꯤꯗꯨꯕ ꯉꯁꯥꯏ ꯆꯥꯕꯗꯣ ꯕꯣꯔꯥꯒ ꯌꯥꯏꯄꯜꯒ ꯈꯌꯥ ꯈꯥꯃꯦꯟ ꯁꯦꯝ ꯊꯣꯡꯉꯦ ꯉꯁꯥꯏ ꯎꯇꯤ ꯑꯃ ꯇꯧꯔꯦ
ꯎꯝ ꯎꯝ ꯑꯣ
ꯎꯝ
ꯀꯩꯅꯣꯗꯤ ꯑ ꯀꯩꯕ ꯃꯃꯥꯍꯣꯏ ꯑꯗꯨꯝ ꯆꯥꯛ ꯏꯁꯤꯡ ꯐꯖꯅ ꯑꯗꯨꯝ ꯆꯥꯕ ꯅꯠꯇ꯭ꯔꯣ
ꯌꯥꯏ
ꯎꯝ ꯕꯕꯥꯗꯤ ꯀꯩꯁꯨ ꯑꯅꯥ ꯑꯌꯦꯛ ꯌꯥꯎꯗꯦ
ꯌꯥꯎꯗꯦ ꯀꯔꯤꯝ ꯇꯧꯗꯦ
ꯎꯝ ꯐꯔꯦ ꯐꯔꯦ ꯅꯨꯉꯗꯥꯪ ꯋꯥꯏꯔꯝꯗꯤ ꯅꯪꯗꯤ ꯆꯥꯛꯆꯥ ꯇꯣꯛꯑ ꯃꯇꯨꯡꯗꯗꯤ ꯀꯩꯀꯩ ꯇꯧꯏꯦ
ꯆꯥꯛꯆꯥ ꯑꯇꯣꯕ ꯑꯗꯣꯝꯗ ꯒꯦꯝ ꯈꯔ ꯁꯥꯟꯅꯩ ꯑꯗꯒꯤ ꯊꯕꯛ ꯈꯔ ꯇꯧꯏ ꯑꯩꯒꯤ
ꯑꯗꯨꯒ ꯑꯗꯨꯝ ꯇꯨꯝꯃꯦ ꯅꯠꯇ꯭ꯔꯥ
ꯎꯝ ꯉꯥꯛꯇꯪ ꯂꯩꯔꯒ ꯑꯃꯨꯛ ꯇꯨꯝꯅꯤ
ꯅꯣꯏꯗꯤ ꯈꯔ ꯉꯥꯟꯟꯅꯕꯨꯛꯇꯨꯝ ꯌꯥꯏ ꯑꯩꯗꯤ ꯉꯥꯟꯅ ꯇꯨꯝꯕ ꯁꯨꯡꯌꯥ ꯌꯥꯗꯕꯁꯨꯛꯀꯥꯟ ꯊꯦꯡ ꯊꯦꯡ
ꯑꯁ ꯑꯁꯨꯨ ꯉꯟꯅ ꯊꯨꯝꯃꯗꯤ ꯇꯨꯝꯕ ꯌꯥꯗꯦꯗ ꯄꯨꯡ ꯕꯥꯔꯣ ꯑꯗꯨꯋꯥꯏꯗꯒ ꯇꯨꯝꯕ ꯌꯥꯕꯣꯏ
ꯑꯁ ꯑꯩꯗꯤ ꯕꯥꯔꯨꯗꯥꯏꯗꯕꯨ ꯇꯨꯝꯗꯣꯏꯅꯦ ꯄꯨꯡ ꯑꯍꯨꯝ ꯃꯔꯤ ꯑꯗꯨꯏꯗꯅꯤ ꯇꯨꯝꯃꯤꯁꯦ
ꯀꯥꯅꯒ ꯃꯑꯣ ꯑꯃ ꯆꯤꯛꯄꯅꯦ ꯉꯝꯗ꯭ꯔꯦ
ꯀꯥꯡ ꯌꯥꯝ ꯍꯧꯋꯤ ꯅꯣꯡꯁꯨ ꯇꯥꯕꯅꯤꯅ ꯅꯣꯪ ꯇꯥꯗꯕꯥ ꯑꯣꯏꯔꯗꯤ ꯈꯔꯥ ꯐꯕꯥ
ꯎꯝ
ꯇꯧꯔꯤꯁꯦ ꯑꯩꯈꯣꯏꯒꯤꯗꯤ ꯀꯩꯅꯣ ꯇꯧꯔꯦ ꯉꯥ ꯀꯧꯇ ꯃꯆꯥ ꯑꯃ ꯊꯣꯡꯉꯦ ꯑꯗꯨꯒ ꯌꯦꯔꯨꯝꯒ ꯇꯧꯔꯦ ꯑꯗꯨꯒ ꯆꯤ ꯆꯦ ꯃꯥ ꯏꯕꯥꯅꯤ ꯆꯥꯔꯦ ꯃꯣꯏꯗꯤ ꯃꯈꯥꯗ ꯏꯟꯁꯥꯡ ꯈꯔ ꯊꯣꯡꯉꯦ ꯃꯣꯏ ꯈꯔ ꯆꯥꯈ꯭ꯔꯦ ꯍꯣꯏ ꯃꯥꯅꯤ ꯑꯗꯨꯃꯥꯏꯅ ꯇꯧꯔ ꯆꯥꯔꯦ ꯃꯩꯔꯥ ꯊꯣꯛꯎꯕꯅꯦꯕ ꯃꯔꯥ ꯊꯣꯛꯎꯔꯦ ꯑꯗꯨ ꯍꯟꯖꯤꯜꯂꯛꯑꯦ ꯑꯗꯨꯃꯥꯏꯅ ꯄꯣꯊꯥꯔꯝꯃꯅꯤ
ꯎꯝ ꯎꯝ
ꯇꯨꯪꯁꯤꯗꯟ ꯑꯩꯒꯤ ꯅꯃꯣꯛ ꯆꯦꯇ ꯆꯥꯡ ꯈꯔ ꯑꯃꯨꯛ ꯌꯦꯡꯉꯅꯤ ꯑꯗꯨꯒ ꯑꯗꯨꯝ ꯇꯨꯝꯕꯅꯤ ꯃꯇꯝꯗꯣ ꯍꯧꯈꯤꯕ ꯈꯪꯍꯧꯗ꯭ꯔꯦꯕ
ꯎꯝ
ꯅꯪꯒꯤꯗꯤ ꯄ꯭ꯔꯣꯖꯦꯛ ꯃꯆꯥ ꯃꯆꯥꯒꯨꯝꯕ ꯀꯩꯅꯣꯝ ꯄꯥꯏ ꯇꯔꯅꯦ ꯍꯧꯖꯤꯛ ꯍꯧꯖꯤꯛ
ꯎꯝ ꯇꯧꯔꯤꯌꯦ ꯄ꯭ꯔꯣꯖꯦꯛꯁꯤꯁꯦ ꯂꯣꯏꯕꯨꯗꯤ ꯂꯣꯏꯔꯦ ꯍꯥꯏ ꯇꯥꯔꯁꯨ ꯑꯇꯣꯞꯄ ꯑꯃ ꯑꯅꯧꯕ ꯑꯃꯃꯨꯛ ꯌꯦꯡꯉꯤꯕ
ꯎꯝ ꯑꯩꯒꯤ ꯄ꯭ꯔꯣꯖꯦꯛ ꯇꯧꯕꯁꯦ ꯀꯩꯅꯣ ꯇꯧꯕ꯭ꯔꯥ ꯔꯦꯠ ꯌꯥꯝ ꯆꯥꯎ ꯆꯥꯎꯅ ꯁꯥꯕ ꯄꯕꯤꯕꯅ ꯀꯦ
ꯕ꯭ꯔꯦꯗ ꯆꯥꯎꯈ꯭ꯔꯕ ꯍꯥꯏꯗꯤ ꯄꯦꯃꯦꯟ ꯍꯥꯏꯁꯦ ꯑꯩꯗꯤ ꯐ꯭ꯔꯤꯅꯦ ꯇꯧꯔꯤꯁꯦ ꯄꯩꯁꯥ ꯃꯤꯉꯣꯟꯗꯩ ꯂꯧꯗꯌꯦ ꯑꯩ ꯏꯁꯥꯒꯤ ꯄꯥꯔꯁꯅꯦꯜ ꯇꯧꯖꯕꯅꯦ
ꯎꯝ
ꯍꯥꯏꯗꯤ ꯄ꯭ꯔꯣꯖꯦꯛ ꯂꯧꯊꯕ ꯍꯥꯏꯗꯤꯦ ꯑꯆꯧꯕꯒꯨꯝꯕ ꯂꯧꯊꯔꯒ ꯋꯥꯛ ꯇꯧꯋꯔꯥꯅ ꯈꯟꯕ ꯑꯣ ꯀꯩꯁꯨ ꯀꯥꯏꯗꯦ ꯑꯗꯨꯁꯨ ꯅꯠꯇ꯭ꯔꯥ ꯍꯩꯍꯧꯅꯕ ꯈꯔ ꯅꯠꯇ꯭ꯔꯥ
ꯇ ꯏꯁꯀꯤ ꯏꯁꯇꯔꯤꯌꯥꯖꯤꯗꯅ
ꯃꯥꯅꯦ ꯁꯣꯞ ꯏꯁꯀꯤꯜꯁꯤꯗꯤ ꯀꯅꯥꯅ ꯍꯦꯟꯖꯤꯟ ꯉꯝ ꯄꯣꯠꯇꯤ ꯍꯥꯏꯅꯩꯅꯦ ꯅꯠꯇ꯭ꯔꯥ ꯍꯧꯖꯤꯛꯀꯥꯟ
ꯑ
ꯑꯗꯨꯃꯥꯏꯅ ꯇꯧꯋꯤ ꯎ ꯀꯩꯅꯣꯒꯤ ꯀꯥꯏꯅꯥꯎꯆꯒꯤ ꯃꯣꯏ ꯆꯤꯆꯦ ꯑꯃ ꯗꯦꯜꯂꯤꯗ ꯂꯩꯕꯗꯣ ꯇꯨꯔꯤꯖꯝꯒꯤ ꯇꯧꯋꯤꯗꯅ
ꯎꯝ
ꯑꯣ ꯑꯗꯨꯗꯣ ꯃꯥꯏꯗꯣ ꯀꯩ ꯀꯥꯏ ꯖꯒꯥꯗ ꯑꯣꯏꯗꯣꯏꯅꯣ ꯀꯩ ꯂꯝꯗ ꯗꯦꯜꯂꯤꯗ ꯀꯩꯅꯣ ꯑꯣꯏꯗꯣꯏꯅꯦ
ꯍꯪꯗ ꯑꯗ ꯑꯗꯜꯂꯤꯗ ꯍꯧꯖꯅꯦ
ꯃꯣꯏ ꯃꯐꯝꯗ ꯑꯗꯨꯝ ꯅꯨꯡꯉꯥꯏꯖꯥꯠꯅ ꯈꯪꯗꯦꯅꯦ ꯗꯦꯜꯂꯤꯒꯨꯝꯕꯁꯦ
ꯎꯝ ꯐꯠꯇꯕꯅꯦ
ꯂꯥꯡꯕ ꯈꯣꯠꯄ ꯑꯗꯒꯤ ꯍꯦꯜꯠꯀꯤ ꯏꯁꯨ ꯂꯩꯕ ꯃꯤꯗꯗꯤ ꯌꯥꯝ ꯀꯟꯁꯔꯅꯤꯡ ꯑꯣꯏꯅ ꯑꯣꯏꯅ
ꯎꯝ ꯑꯣꯏꯣꯏꯕꯅꯤ
ꯌꯨꯅꯤꯚꯔꯁꯤꯇꯤ ꯑꯐ ꯑꯐꯕꯁꯤꯡꯗꯤ ꯑ ꯑꯣꯏꯒꯦ
ꯍꯥꯏꯗ꯭ꯔꯕꯥꯗ ꯕꯦꯡꯒ꯭ꯂꯣꯔꯅꯣ ꯐꯥꯏ ꯐꯥꯏ
ꯍꯥꯏꯗ꯭ꯔꯕꯥꯠꯁꯦ ꯑꯩꯁꯨ ꯄꯥꯝꯃꯦꯕ ꯍꯥꯏꯗ꯭ꯔꯕꯥꯠꯁꯦ
ꯎꯝ
ꯀꯌꯥꯟ ꯇꯗꯗ ꯣ ꯃꯐꯝꯁꯦ ꯁꯦꯂꯦꯛ ꯇꯧꯔꯛꯄ ꯀꯥꯟꯗ ꯑꯩꯈꯣꯏꯒꯤ ꯌꯥꯝ ꯇꯣꯛꯁꯤꯛ ꯑꯣꯏꯗꯕ ꯀꯣ ꯑꯦꯀꯥꯗꯃꯤꯛꯀꯤ ꯌꯦꯡꯕꯀꯥꯟꯗ ꯑꯗꯨꯒꯨꯝꯕ ꯈꯔ ꯊꯤꯕ ꯀꯥꯟꯗ ꯃꯌꯥꯝꯅ ꯑꯗꯨꯝ ꯍꯥꯏꯕꯗ ꯍꯥꯏꯗ꯭ꯔ ꯍꯥꯏꯗ꯭ꯔꯕꯥꯠꯀ ꯕꯦꯡꯒ꯭ꯂꯣꯔꯒꯁ ꯍꯦꯛꯇ ꯍꯥꯏꯌꯦꯕꯀꯣ
ꯎꯝ
ꯅ ꯏꯁꯇꯔꯟ ꯂꯣꯝꯁ ꯍꯥꯏꯥꯏꯒꯗꯤ ꯁꯤꯛꯀꯤꯝꯒꯨꯝꯕꯦ ꯑꯁꯥꯝꯒꯨꯝꯕ ꯇꯧꯔꯛꯅꯤ ꯃꯌꯥꯝ ꯇꯧꯅꯕꯗ ꯅꯠꯇ꯭ꯔꯥ
ꯎꯝ
ꯀꯃꯥꯏꯅ ꯇꯧꯗꯣꯏꯅꯣ ꯍꯧꯖꯤꯛ ꯍꯧꯖꯤꯛꯀꯥꯟꯗꯤ ꯑꯟꯑꯦꯝꯄ꯭ꯂꯣꯏꯃꯦꯟꯁꯤꯁꯨ ꯊꯕꯛ ꯐꯪꯗꯕꯁꯤꯁꯨ ꯋꯥꯉꯕꯅꯤꯅꯅꯦ ꯀꯣꯛꯀ ꯉꯥꯎꯋꯦ ꯍꯥꯏꯕ
ꯎꯝ
ꯏꯁꯥꯅ ꯏꯁꯥ ꯊꯕꯛ ꯄꯤꯖꯕ ꯍꯥꯏꯕ ꯋꯥꯅꯤ ꯍꯦꯛꯇ ꯑꯗꯨꯒꯨꯝꯕꯁꯨ ꯇꯞ ꯇꯥꯞꯦꯛꯇ ꯄꯥꯏꯔ ꯐꯪꯕꯁꯨ ꯅꯠꯇꯦ ꯑꯩꯈꯣꯏꯗꯗꯤ ꯁ꯭ꯀꯤꯜꯗꯣ ꯑꯝꯇ ꯌꯥꯎꯔꯦ ꯅꯤꯅ ꯅꯠꯇ꯭ꯔꯥ
ꯀꯃꯃꯦ
ꯀꯃꯥꯏꯅ ꯇꯧꯗꯣꯏꯅꯣ ꯒ꯭ꯌꯥꯟ ꯇꯥꯖꯔꯤꯕꯣ ꯑꯗꯒ ꯒꯤ ꯀ ꯅ ꯑꯥ ꯑꯥ ꯀꯩ ꯔꯅꯨꯡꯗꯥꯃꯤꯀꯤꯍꯣꯏꯒꯤ ꯍꯥꯟꯅ ꯃꯥꯒꯤ ꯊꯕꯛ ꯇꯧꯔꯝꯕꯁꯤꯡꯁꯦ ꯃꯥꯒꯤ ꯀꯩꯅꯣ ꯂꯣꯏꯗꯅ ꯃꯥ ꯍꯧꯖꯤꯛ ꯍꯧꯖꯤꯛ ꯂꯩꯕꯗꯨꯗꯗꯤ ꯐꯥꯔꯝ ꯐꯥꯔꯝꯒꯤ ꯇꯥꯏꯞꯇ ꯆ ꯑꯣꯏꯅ ꯄꯣꯜꯇ꯭ꯔꯤ ꯐꯥꯔꯃꯤꯡꯒꯤ ꯇꯥꯏꯞ ꯇꯧꯔꯒ ꯍꯧꯖꯤꯛ ꯂꯩꯗꯅ ꯃꯥꯏꯗ
ꯎꯝ
ꯎꯝ ꯑꯗꯨ ꯃꯣꯏꯒꯤ ꯑꯦꯔꯤꯌꯥꯗꯨꯒ ꯗꯥꯥꯛꯄꯤ ꯇꯝꯒꯤ ꯐꯥꯔꯝ ꯂꯩꯕꯗꯣ ꯀꯌꯥꯝ ꯅꯛꯅꯒꯦ
ꯑꯗꯨꯝ ꯈꯔ ꯑꯗꯨꯝ ꯂꯥꯞꯅꯕꯅꯦ ꯈꯔ ꯑꯗꯨꯝ ꯑꯩꯈꯣꯏꯒꯤ ꯀꯩꯅꯣꯣꯔꯣꯝꯗ ꯃꯃꯥꯡꯂꯣꯝꯗ ꯈꯔ ꯑꯗꯨꯝ ꯆꯠꯄꯅꯦ ꯕꯖꯟ ꯑꯗꯣ
ꯗꯤ ꯀꯩꯅꯣꯒꯤ ꯗꯥꯃꯤꯀꯤꯍꯣꯏꯒꯤ ꯍꯥꯏꯩꯖꯤꯟꯐꯝ ꯑꯣꯖꯗ꯭ꯔꯤꯩ ꯏꯁꯇ꯭ꯦꯠꯇ ꯊꯧꯕꯤꯗꯥ
ꯑꯥ ꯃꯣꯏ ꯍꯥꯏꯁ ꯃ ꯉꯥ ꯔꯦꯁꯇꯔꯤꯦꯗ ꯑꯗꯨꯝ ꯆꯠꯀꯗꯕ
ꯑꯣ ꯑꯁ ꯊꯥꯞꯄꯤꯅꯦ ꯃꯥꯏꯁꯤꯗ
ꯊꯥꯞꯀꯅꯤ ꯑꯗꯨ ꯑꯗꯨ ꯈꯪꯍꯧꯗꯕꯅꯤ ꯃꯇꯝ ꯆꯨꯝ
ꯂꯝꯕꯤ ꯅꯨꯡꯉꯥꯏꯕꯩꯅꯦ ꯂꯝꯕꯤ ꯅꯨꯡꯉꯥꯏꯔꯛꯇ꯭ꯔꯗꯤ ꯏꯕꯨꯡ ꯀꯥꯏꯗꯒꯤ ꯖꯔ ꯖꯔ ꯍꯥꯏꯁꯦ ꯂꯝꯕꯤ ꯅꯨꯡꯉꯥꯏꯔꯛꯇꯕ ꯗꯖꯥ ꯊꯂꯗꯤ ꯂꯝꯕꯤꯒꯨꯝꯕ ꯁꯦꯝꯗꯕꯒꯨꯝꯕ ꯂꯩ ꯑꯗꯨꯗꯅ ꯑꯗꯨꯒꯨꯝꯕ ꯑꯣꯏꯔꯛꯑꯗꯤ ꯐꯔꯛ ꯑꯗꯨꯝ ꯇꯥꯗꯣꯏꯁꯦ
ꯎꯝ
ꯍꯣꯠꯅꯕꯗꯤ ꯃꯌꯥꯝꯗꯤ ꯍꯣꯠꯅꯖꯩꯅꯤꯅ ꯃꯥꯏ ꯇꯝ ꯇꯞꯅ ꯀꯥꯖꯔꯛꯑꯅꯤ ꯃꯥꯥꯏ ꯑꯆꯥꯥ ꯍꯧ ꯪ ꯆꯠꯄꯅ ꯅꯪ ꯆꯠꯄ꯭ꯔꯥ
ꯊꯉ ꯑꯗꯨꯝ ꯆ ꯌꯥ ꯍꯉ ꯃꯤꯁꯤꯨꯝ ꯊꯥꯏꯇꯦ ꯑꯗꯨ ꯀꯧꯅ ꯃꯤꯁ ꯑꯝꯇ ꯂꯩꯇ꯭ꯔꯦ ꯁ꯭ꯋꯥꯏꯗꯗꯤ ꯏꯃꯥꯟꯅꯕ ꯑꯝꯇ ꯂꯩꯇꯕꯅꯤꯅ ꯀꯟꯅ ꯉꯥꯏꯔꯦ
ꯈ꯭ꯋꯥꯏ ꯦꯁꯅꯦ ꯔꯣꯕꯔꯇꯤ ꯔꯣꯕꯔꯇꯤ ꯄꯥꯛꯂ ꯅꯗꯥꯥꯏꯗ
ꯗ ꯔꯣꯕꯔꯠ ꯍꯗꯤ ꯈꯅ ꯑꯅꯣ
ꯑꯁ ꯁꯃꯨꯛ ꯆꯝꯒꯦ ꯔꯣꯕꯔꯠ ꯂꯥꯛꯇ꯭ꯔꯕ ꯍꯥꯏꯕ
ꯑꯣ ꯂꯥꯛꯄꯅꯦ ꯑꯃꯨ ꯃꯥ ꯀꯒꯥꯔꯤꯗꯨ ꯇꯧ ꯂꯥꯛꯄꯅꯦ ꯃꯨ
ꯃꯤ ꯀꯔꯝꯇ ꯅꯨꯡꯁꯤꯕꯤꯗ꯭ꯔꯦ ꯃꯥꯁꯦ ꯃꯥꯁꯦ
ꯑꯁ ꯈꯪꯗ꯭ꯔꯦꯗ ꯃꯣꯏ ꯍꯟꯗꯛꯀꯤ ꯃꯥꯒꯤ ꯗꯥꯟꯀꯤ ꯃꯆꯥꯅꯨꯄꯥꯒꯤ ꯅꯥꯎꯛꯇꯐꯧꯗ ꯌꯥꯎꯗꯦꯗ ꯃꯣꯏ ꯄꯥꯊꯣꯟꯒ ꯇꯧꯅꯗꯕ ꯃꯥꯟꯂꯗ꯭ꯔꯦ ꯀꯧꯕ ꯀꯧꯅꯗ꯭ꯔꯃꯤꯅꯦ ꯈꯠꯆꯔ꯭ꯔ ꯑꯗꯨꯒ
ꯑꯗꯨꯅꯦ ꯑꯗꯨ ꯃꯃꯥ ꯃꯄꯥꯈꯩꯅ ꯄꯩꯁꯥ ꯁꯦꯌꯔ ꯄꯤꯐꯝ ꯊꯣꯛꯇꯕꯅꯦ ꯑꯗꯨꯒꯨꯝꯕ ꯃꯆꯥꯗꯨꯗꯗꯤ ꯃꯁꯤꯡꯕꯩ ꯍꯥꯏꯔꯗꯤ
ꯎꯝ
ꯌꯥꯝ ꯄꯪꯁꯨ ꯄꯪꯉꯦꯀꯣ ꯑꯍꯟꯁꯦ ꯄꯪꯉꯦꯁꯦ ꯑꯗꯨꯝ ꯆꯨꯝꯕ ꯌꯥꯥꯠꯦ
ꯄꯥꯡꯕꯅꯤ ꯀꯩꯅꯣ ꯇꯁꯦ ꯑꯁ ꯑꯍꯟ ꯈꯨꯗꯤꯡꯃꯛ ꯄꯪꯗꯦꯗ ꯏꯃꯤꯗꯂꯁꯤ
ꯑꯅꯝꯕꯅ ꯖꯦꯅꯔꯦꯜꯂꯤ ꯌꯦꯡꯕꯗ ꯑꯗꯨꯝ ꯄꯪꯉꯦ
ꯍꯣꯏ ꯑꯍꯣꯟꯖꯤꯅ ꯈꯔ ꯄꯪꯉꯦ ꯃꯌꯥꯏ ꯊꯪꯕꯅ ꯈꯔ ꯁꯤꯡꯕꯅꯦ ꯌꯥꯏꯃꯁꯦ
ꯁꯦꯡꯃꯗꯤꯃ ꯆꯠꯇꯕꯩꯅꯦ ꯃ ꯑꯗꯨ ꯀꯀꯥ ꯀꯀꯥ ꯑꯣ ꯑꯣ ꯁ ꯆꯔꯥ ꯌꯥꯝ ꯀꯃꯦ
ꯎꯝ
ꯅꯨꯡꯗꯤ ꯅꯨꯡꯉꯥꯏꯇꯦ ꯑꯩꯗꯤ ꯊꯥꯏꯅꯗꯤꯩ ꯃꯃꯥꯍꯣꯏꯗ ꯃꯄꯥ ꯍꯣꯏꯗꯨꯒ ꯀꯨꯏꯅ ꯂꯩꯃꯤꯟꯅꯔꯒ ꯕꯗꯤ ꯃꯃꯥꯅ ꯌꯥꯝꯅ ꯂꯨꯅ ꯇꯧꯖꯩꯗꯅ ꯃꯥꯁꯦ
ꯎꯝ
ꯀꯩ ꯁꯣꯏꯈꯤꯅꯤ ꯑꯗꯒꯤ ꯆꯥꯕ ꯊꯛꯄꯗꯃꯛ ꯇꯧꯔꯁꯨ ꯗꯥꯃꯤꯒꯤ ꯍꯁꯦ ꯇꯧꯔꯁꯦ ꯍꯦꯛ ꯑꯃꯗꯨꯗꯁꯨ ꯑꯗꯨꯝ ꯃꯆꯥ ꯀꯧꯕꯅ ꯄꯤꯖꯅꯤꯡꯗꯅ ꯑꯗꯨꯝ ꯇꯧꯋꯤꯅ ꯊꯥꯏꯅ
ꯎꯝ
ꯑꯗꯨ ꯅꯠꯇꯕꯤꯗ ꯃꯃꯥꯅ ꯈꯟꯖꯔꯤ ꯑꯁꯥꯗꯨꯒ ꯃꯣꯏꯅ ꯇꯧ ꯊꯣꯔꯛꯏꯁꯤꯦꯒ
ꯝꯤꯁꯨ ꯂꯥꯛꯄꯗ ꯑꯣꯏꯣꯏ ꯁꯣꯏꯦ
ꯑꯗꯨꯅꯦ ꯍꯥꯏꯁ ꯍꯦꯟꯕꯟ ꯂꯥꯛꯃꯟꯈ꯭ꯔꯦꯕ
ꯎꯝ
ꯑꯗꯨꯕꯨꯗꯤ ꯍꯥꯟꯅꯗꯤ ꯈꯪꯉꯒ ꯂꯩꯔꯕ ꯄꯣꯠꯅꯤ ꯎꯝ ꯀꯩꯅꯣꯒꯤ ꯃꯥꯏ ꯃꯃꯥ ꯃꯄꯥ ꯍꯣꯏꯅꯁꯨ ꯑꯩꯈꯣꯏꯒꯤ
ꯎꯝ
ꯌꯥꯝ ꯋꯦꯜꯀꯃꯤꯡ ꯑꯣꯏꯅꯗꯅ ꯍꯔꯥꯎ ꯇꯌꯥꯝꯖꯗꯅ
ꯎꯝ
ꯊꯥꯏꯅ ꯀꯩꯅꯣ ꯇꯧꯗ꯭ꯔꯤꯉꯩ ꯂꯨꯍꯣꯡꯗ꯭ꯔꯤꯉꯩꯗ ꯍꯗꯥ ꯃꯤꯀꯤꯒꯤ ꯂꯨꯍꯣꯡꯕ ꯇꯧꯕꯒꯗꯕꯗꯣ ꯌꯥꯝ ꯗ꯭ꯔꯣꯗ꯭ꯔꯥ ꯗ꯭ꯔꯣꯗ꯭ꯔꯥ ꯇꯧꯅꯕꯅꯦꯕ ꯂꯥꯛꯄꯅꯦꯕ ꯃꯣꯏꯗꯣ
ꯎꯝ
ꯑ ꯑꯗꯨꯒꯤ ꯃꯇꯝꯗꯨꯗ ꯃꯣꯏꯒꯤ ꯗꯥ ꯔꯣꯕꯔꯠꯀꯤ ꯅꯨꯄꯤ ꯍꯥꯏ ꯇꯔꯦ ꯎ ꯇ ꯍꯒꯦ ꯀꯃꯃ ꯑꯩꯈꯣꯏ ꯂꯥꯛꯄ ꯃꯇꯝꯗ ꯁꯨꯝ ꯍꯔꯥꯎ ꯍꯔꯥꯎ ꯇꯧꯕꯅꯦꯕ ꯑꯗꯨꯗꯒꯤ ꯑ ꯇ ꯀꯒꯃ ꯍꯨꯅ ꯋꯥ ꯅꯨꯄꯤꯤ ꯃꯌꯥꯝ ꯂꯥꯛꯄ ꯃꯇꯝꯗꯣ
ꯎꯝ
ꯑꯗꯨ ꯀꯥꯟꯗꯨꯗꯁꯨ ꯅꯨꯄꯤ ꯃꯌꯨꯝꯒꯤ ꯃꯤ ꯂꯥꯛꯄꯗ ꯆ ꯑꯆꯥꯄꯣꯠ ꯀꯩꯀꯥ ꯍꯧꯕ ꯈꯣꯠꯄꯗꯣ ꯔꯣꯕꯥꯔꯠꯀꯤ ꯅꯨꯄꯤꯗꯨꯅ ꯇꯧꯕꯅꯦꯕ ꯑꯅꯝꯕ
ꯑꯥ
ꯇꯟꯗ꯭ꯔꯥꯪꯗꯤꯀꯣ ꯅꯨꯄꯤ ꯃꯌꯨꯝꯗ ꯌꯥꯎꯒ ꯏꯜꯂ ꯂꯩꯁꯦ
ꯈꯪꯕꯤꯌꯣ ꯅꯨꯄꯤꯗꯨꯅ ꯁꯨꯝꯃꯝꯃꯅꯤ ꯄꯣꯊꯥꯔꯝꯃꯅꯤꯗꯅ ꯏ ꯇꯜꯗꯦꯕ ꯏ ꯐꯠꯇ ꯍꯧꯁꯦ ꯀꯩ ꯍꯥꯏ ꯏ ꯐꯥꯠꯇꯔꯦ ꯐꯠꯇ꯭ꯔꯦꯗꯅ
ꯃꯥꯅꯦ ꯐꯠꯇꯕꯁꯨ ꯐꯠꯇꯕꯅꯦ ꯃꯣꯏꯅꯁꯨ ꯑꯗꯒꯤ ꯑꯄꯪꯕꯁꯨ ꯄꯪꯕ ꯅꯨꯄꯥꯗꯨꯁꯨ ꯃꯃꯥ ꯃ ꯄꯕꯥꯕꯨ ꯀꯩꯅꯣ ꯇꯧꯅꯕ ꯊꯣꯛꯧꯇ꯭ꯔꯤꯕ ꯍꯥꯏꯗꯤ ꯃꯥꯒꯤ ꯃꯁꯥꯒꯤ ꯅꯦꯆꯔꯗ ꯌꯥꯎꯒꯗꯕꯅꯦꯕ ꯈꯤꯇꯪ ꯍꯟ ꯁꯥꯏꯟꯁꯇꯣ ꯀꯣꯛꯇꯣ ꯑꯁꯨꯝ ꯑꯔꯥꯟ ꯍꯥꯏꯗ ꯈꯪꯒꯗꯕꯅꯦꯕ ꯑꯗꯨꯒꯨꯝꯕꯗꯨ ꯀ ꯇ ꯎ ꯉꯝꯗꯕꯤꯗ ꯤ ꯍꯥꯏꯥꯏꯔꯕꯅꯤ ꯅꯪ ꯂꯣꯏꯅ ꯁꯨꯝ ꯇꯧ ꯂꯩꯦ ꯍꯥꯏꯔꯗꯤ ꯑꯙꯥ ꯃꯣꯔꯥ ꯆꯤꯡꯗ꯭ꯔꯣ
ꯆꯉꯣ ꯆꯉꯣ
ꯍꯥꯏꯨꯔꯗꯤ ꯑꯁ ꯅꯪ ꯀꯌꯥꯝ ꯍꯩꯕꯅꯣ ꯈꯟꯅꯔꯛꯀꯅꯤ
ꯍꯌꯦꯡ ꯅꯣꯡꯃꯗꯤ ꯃꯥ ꯃꯃꯥꯁꯨ ꯅꯨꯡꯇꯤ ꯅꯨꯡꯁꯤꯔꯛꯈꯤꯅꯤꯗꯅ
ꯍꯧꯖꯤꯛꯇꯒꯤꯕꯨ ꯑꯗꯨꯝ ꯍꯧꯔꯝꯃꯟꯗ ꯃꯣꯏꯅ ꯌꯥꯅꯗꯦ ꯈꯣꯠꯅꯗꯦ ꯍꯥꯏꯕ ꯋꯥꯅꯤ ꯃꯥꯕꯨ ꯐꯗꯤ ꯁꯨꯝꯕꯗꯧꯅ ꯁꯤꯖꯤꯟꯅꯕꯤꯔꯛꯑꯀꯥꯟꯗ ꯀꯅꯥꯅ ꯃꯥꯕꯨ ꯍꯔꯥꯎꯗꯣꯏꯅꯣ
ꯎꯝ ꯋꯥꯔꯥ ꯀꯥꯟꯗꯗꯤ ꯏꯃꯥ ꯍꯥꯏꯅ ꯅꯤꯡꯁꯪꯉꯛꯀꯅꯤ ꯃꯃꯥꯗꯣ ꯀꯥꯎꯉꯝꯗꯣꯔꯤꯕꯣ ꯃꯥꯕꯣ
ꯉꯝꯈꯤꯕ꯭ꯔꯥꯁꯨ ꯈꯔꯄꯣꯠꯇꯦ ꯍꯧꯖꯤꯛꯀꯥꯟ ꯍꯤꯡꯆꯥꯥꯏ ꯌꯥꯏꯇꯝꯕ ꯉꯥꯛꯇ ꯉꯥꯏꯅꯔꯦ ꯃꯤꯁꯤꯡꯁꯦ
ꯆꯨꯃꯦ ꯃꯃꯥꯅꯕꯨꯗꯤ ꯑꯗꯨꯝ ꯀꯧꯅꯤ ꯃꯆꯥꯅ ꯄꯥꯗꯨ
ꯃꯃꯥꯁꯤꯁꯨ ꯌꯥꯝ ꯁꯥꯊꯤꯕꯅꯦ ꯑꯩꯈꯣꯏꯁꯨ ꯃꯣꯏꯅ ꯄꯥꯛꯅ ꯆꯪꯗ꯭ꯔꯦꯗꯅ ꯑꯗꯨꯅ ꯎꯝ ꯎꯝ ꯀꯩꯅꯣꯗꯣ ꯑꯗꯨꯅ ꯃꯣꯏ ꯃꯌꯨꯝ ꯍꯣꯡꯗꯣꯔꯦꯒꯗꯣ ꯑꯩꯈꯣꯏꯗ ꯍꯥꯏꯔꯝꯗ꯭ꯔꯤꯗꯣ ꯍꯥꯏꯗꯤ ꯍꯥꯟꯗꯤ ꯀ꯭ꯂꯣꯁ ꯑꯣꯏꯕꯅꯤ ꯑꯗꯨꯝ ꯍꯥꯏꯗꯅ
ꯆꯨꯃꯦ
ꯐꯔ ꯃꯥ ꯑꯗꯣ ꯑꯩꯅꯁꯨ ꯃꯣꯏꯗ ꯀꯌꯥ ꯀ꯭ꯂꯣꯁ ꯑꯣꯏꯁꯟꯗ꯭ꯔꯤꯗꯨꯣꯏꯒꯤ ꯃꯔꯝ ꯂꯩꯌꯦꯕ
ꯑꯩꯁꯨ ꯑꯣꯏꯅꯤꯡꯗ꯭ꯔꯦ ꯑꯩꯁꯨ ꯑꯍꯥꯟꯕ ꯑꯣꯏꯒꯦ ꯈꯟꯂꯝꯃꯦ ꯑꯗꯨ ꯑꯣꯏꯅꯤꯡꯗ꯭ꯔꯦ ꯑꯩ ꯑꯗꯨꯝ ꯈꯪꯉꯛꯑꯃꯦ ꯈꯒ ꯍꯩꯅꯔꯛꯇ꯭ꯔꯦꯕ
ꯌꯥꯝꯅ ꯀꯩ ꯍꯥꯏꯗꯣꯏꯅꯣ ꯑꯩꯈꯣꯏꯒꯤ ꯑꯥꯏꯗ꯭ꯌꯤꯂꯣ ꯖꯤ ꯑꯃ ꯂꯩꯔꯒ ꯑꯗꯨꯒꯤꯗꯣ ꯇꯥꯏꯞ ꯃꯥꯏ ꯑꯥꯏꯗꯤꯌꯣꯂꯣꯖꯤꯗꯣ ꯐꯖꯕꯩ ꯁꯟꯇꯣꯛꯅꯕ ꯁꯨꯝ ꯍꯣꯠꯅꯕ ꯑꯗꯨꯃꯥꯏꯅ ꯇꯧꯕ ꯃꯤꯁꯦ ꯄꯥꯝꯗꯦꯕ
ꯆꯨꯃꯦ
ꯃꯥꯏ ꯋꯥꯈꯜꯗꯨꯅ ꯐꯖꯩꯅꯦ ꯆꯨꯝꯃꯤꯅꯤ ꯑ ꯃꯥ ꯍꯥꯏꯕꯗꯨꯅ ꯈ꯭ꯋꯥꯏꯗꯒꯤ ꯂꯣꯖꯤꯀꯦꯜ ꯑꯣꯏꯌꯦ ꯃꯔꯝ ꯆꯥꯏ
ꯑꯗꯨꯗꯤ ꯑꯗꯨꯗꯤ ꯃꯥ ꯃꯁꯥꯗꯣ ꯃꯤ ꯊꯝꯃꯣꯏꯁꯤ ꯊꯦꯡꯅ ꯊꯕꯛ ꯇꯧꯕ ꯅꯠꯇꯦ ꯀꯩꯅꯣ ꯑꯗꯨꯗꯤ ꯃꯌꯥꯝꯗꯒꯤ ꯚꯦꯂꯤꯗꯦꯁꯟ ꯁꯤꯞ ꯇꯧꯕ ꯑꯦꯄ꯭ꯔꯨꯕꯦꯜ ꯇꯧꯕ ꯔꯦꯁꯄꯦꯛ ꯁꯇꯦꯇꯁ ꯇꯧꯕ ꯅꯠꯇ꯭ꯔꯣ ꯑꯗꯨꯗꯤ
ꯑꯗꯨꯅ ꯀꯩꯅꯣ ꯇꯧꯕꯗ ꯅꯍꯥꯟ ꯅꯣꯡꯃ ꯃꯃꯥꯡꯒꯤ ꯆꯠꯄ ꯀꯥꯟꯗ ꯃꯌꯥꯝ ꯖꯒꯣꯏ ꯁꯥꯕꯗ ꯑꯗ ꯖꯒꯣꯏ ꯁꯥꯗꯕꯗꯨꯒꯤ ꯑꯩꯉꯣꯟꯗ ꯑꯗꯨꯝ ꯌꯦꯡꯁꯤꯟ ꯂꯩꯗ ꯃꯥꯅ
ꯐꯃꯥꯂ
ꯅꯠꯇꯦ ꯃꯆꯥꯅꯨꯄꯥꯗꯨ ꯑꯗꯨꯅ
ꯑꯩꯁꯦ ꯑꯩꯈꯣꯏ ꯈꯤꯇꯪ ꯝꯗꯕꯃ ꯃꯃꯥꯗ ꯈꯥꯡꯉꯤꯉꯣꯟꯗ
ꯑꯩꯁꯨꯅꯦ ꯑꯩꯁꯨ ꯇꯧꯗꯦ ꯃꯣꯏꯅ ꯃꯤ ꯉꯣꯟ ꯌꯥꯎꯗ ꯌꯥꯗ ꯌꯥꯎꯗ ꯌꯥꯗꯦꯅ ꯑꯣꯄ꯭ꯂꯤꯀꯦꯁꯟ ꯊꯝꯃꯤꯗꯨ ꯀꯩꯒꯤꯅꯣꯕ
ꯑꯗꯨꯅꯦ ꯍꯥꯏꯁꯦ ꯑꯗꯨ ꯐꯠꯇꯦ